ꯍꯂꯣ
ꯌꯥꯔ ꯃꯥꯜꯂꯤꯅꯦ
ꯌꯥꯈ꯭ꯔꯦꯅꯦ ꯍꯟꯗꯛꯇꯤ ꯌꯥꯈ꯭ꯔꯦꯅꯦ
ꯅꯥꯏ ꯍꯧꯖꯤꯛ ꯊꯥꯔꯛꯏꯗꯨꯕꯩ ꯏꯔꯥꯕꯣꯠ ꯃꯆꯥ ꯅꯨꯄꯤꯅꯤ ꯍꯥꯏꯔꯣ
ꯅꯠꯇꯦꯍꯦ
ꯃꯁꯝꯒ ꯌꯦꯡꯉꯣ ꯑꯦ ꯃꯅꯥꯗꯨ ꯌꯦꯡꯉꯣ
ꯍꯣꯏꯅꯦ ꯃꯅꯥ ꯗꯨꯗꯅꯤꯅꯦ ꯑꯩꯁꯨ ꯃꯥꯜꯂꯦ ꯍꯥꯏꯗꯣ
ꯑꯗꯨꯅꯦꯕ ꯀꯥꯏ ꯏꯔꯥꯕꯣꯠ ꯀꯩꯅꯣ ꯑꯣꯏꯕꯗꯤ
ꯂꯩꯔꯝꯒꯤꯅꯤꯗ
ꯃꯣꯏꯒꯤ ꯃꯆꯥ ꯃꯁꯨꯨꯗꯤ ꯂꯩꯔꯝꯒꯤꯅꯤ
ꯑꯩꯈꯣꯏꯅ ꯈꯪꯗꯕꯩ ꯋꯥꯅꯦ ꯁꯣꯏ ꯂꯩꯅꯔꯝꯒꯤꯅꯤ ꯅꯠꯇꯕ ꯑꯗꯣꯏꯖꯨ ꯃꯣꯏ ꯃꯥꯒꯤ ꯁꯨꯔꯣꯟ ꯍꯥꯏꯇꯥꯔꯦ
ꯑ ꯂꯩꯔꯝꯒꯅꯤ ꯑꯗꯨ
ꯑꯩꯅ ꯍꯪꯉꯤꯅꯤ ꯍꯥꯏꯗꯣꯛꯅꯗ꯭ꯔꯤꯖꯤ ꯀꯔꯤꯒꯤꯅꯣꯕ ꯑꯗꯨ
ꯈꯪꯗꯦꯍꯦ
ꯍꯤꯖꯝ ꯏꯔꯥꯕꯣꯠꯀꯤ ꯏꯃꯨꯡ ꯃꯅꯨꯡꯅꯤ ꯒꯥꯏꯅ ꯑꯦ ꯅꯨꯄꯤ ꯊꯤꯔꯝꯗꯒꯨꯝ ꯇꯧꯕꯅꯤꯅꯦ ꯍꯤꯖꯝ ꯏꯔꯥꯕꯣꯠꯇꯣ ꯊꯤꯈꯤꯕ꯭ꯔꯅꯦ
ꯊꯤꯔꯝꯗꯧ ꯃꯥꯟꯗꯦ ꯃꯥꯒꯤ ꯀꯩꯅꯣꯅꯦ ꯍꯥꯏꯕ ꯏ ꯂꯩꯔꯤꯗꯨꯗꯤ ꯃꯥꯒꯤ ꯈꯣꯡꯂꯣꯏꯔꯥ ꯀꯩꯅꯣꯝꯗꯤ ꯅꯨꯄꯥ ꯑꯃ ꯍꯟꯅꯨꯕ ꯑꯃ ꯂꯩꯗꯨ ꯗꯨꯗꯤ ꯏꯟꯇ꯭ꯔꯚ꯭ꯌꯨꯕꯨ ꯂꯧ ꯆꯠꯄꯅꯤ
ꯃꯥ ꯆꯍꯤ ꯆꯥꯝꯃꯒ ꯀꯋꯥꯅꯣꯝ ꯁꯨꯔꯦ ꯍꯥꯏꯕ ꯅꯨꯄꯥ ꯑꯃ ꯂꯩꯒꯤꯕꯗꯣ
ꯀꯨꯏꯔꯦ ꯃꯥꯗꯨ ꯍꯅꯨꯔꯝꯅꯤ ꯐꯖꯅ ꯍꯅꯨꯔꯦ ꯐꯅꯥ ꯀꯨꯏꯅꯕꯨ ꯍꯤꯡ
ꯑꯍꯟ ꯑꯣꯏꯔꯛꯄ ꯍꯥꯏꯁꯦ ꯁꯤ ꯃꯉꯥꯜꯒꯤ ꯅꯨꯞ ꯀꯩꯅꯣ ꯃꯉꯥꯜꯅ ꯀꯣꯏꯔꯝꯃꯤ ꯅꯨꯄꯤ ꯊꯤꯍꯦ ꯅꯥꯕꯥ
ꯊꯤꯖꯨ ꯊꯤ ꯃꯧ ꯍꯜꯂꯛꯄꯤꯅꯦꯖꯨ ꯍꯥꯏ
ꯁꯤꯕꯨ ꯀꯣꯏꯅꯤ ꯀꯣꯏꯔꯗꯤ ꯈꯔ ꯐꯖꯕ ꯑꯝꯖꯨ ꯀꯣꯏꯅꯤ
ꯀꯣꯏꯔꯝꯃꯨ ꯃꯌꯥꯝ ꯅꯠꯇ꯭ꯔ
ꯑꯗꯨꯅꯦ ꯃꯃꯥꯏꯒꯥꯏ ꯏꯄꯣꯝ ꯄꯣꯝ ꯃꯃꯤꯠꯀ ꯏꯈꯨ ꯈꯨꯔꯅ ꯅꯨꯄꯤꯅꯤ ꯒꯥꯏꯅ
ꯑꯗꯨꯅꯦꯃꯤ ꯑꯗꯨꯗꯕꯨ ꯀꯃꯥꯏꯟ ꯀꯣꯏꯔꯨꯅꯣ ꯈꯪꯗꯦ
ꯑꯩꯖꯨ ꯅꯨꯡꯉꯥꯏꯕ ꯄꯥꯝꯃꯛꯄꯖꯥꯠꯅꯤꯗ ꯃꯥꯖꯦ
ꯃꯥꯖꯤ ꯃꯁꯥ ꯃꯎꯒ ꯈꯔ ꯊꯥꯒꯠꯍꯟꯗꯅꯀꯣ ꯍꯥꯟꯅ ꯃꯥꯥꯏ ꯌꯨꯇꯨꯕ ꯃꯨꯛꯕꯥꯡ ꯍꯧꯔꯛꯄꯩ ꯃꯇꯥꯡꯒꯤꯗꯣ ꯃꯁꯥꯅ ꯄꯥꯇ꯭ꯔꯤꯛ ꯄꯥꯔꯝꯅꯤꯅ ꯍꯧꯖꯤꯛꯇꯤ ꯈꯔꯒ ꯊꯥꯒꯠꯂꯒ
ꯖꯤꯝꯒ ꯁꯥꯟꯅ ꯁꯟꯕꯗꯩꯅꯤꯅꯦ ꯃꯥꯅ ꯇꯧꯔꯤꯖꯦ
ꯎꯝ
ꯏꯁ ꯃꯤꯄꯥꯟꯗꯒ ꯄꯤꯌꯔꯁꯤꯟꯒ ꯇꯧ ꯂꯩꯔꯝꯃꯦ
ꯇꯧꯔꯤꯅꯤ ꯑꯁꯤꯕꯨ ꯀꯔꯤ ꯐꯖꯕꯅꯣ ꯃꯥꯥꯏ ꯃꯤꯠ ꯍꯨꯠꯇꯅ ꯃꯥꯏꯗ ꯇꯧꯕ ꯊꯕꯛꯁꯦ ꯁꯨꯛꯄꯥꯝ ꯄꯥꯝꯗꯦ ꯑꯩꯗꯤ
ꯄꯥꯝꯗꯦꯅ ꯇꯜꯂꯦꯅ ꯍꯩꯅꯗꯦꯅ
ꯇꯦꯇꯨꯕꯨ ꯑꯣꯏꯔꯖꯨ ꯈꯨꯠ ꯁꯥꯗ ꯍꯛꯄꯅ ꯈꯔ ꯐꯩ ꯃꯥꯏ ꯃꯤꯠꯇ ꯍꯛꯆꯜꯂ ꯀꯔꯤꯕꯨ ꯐꯖꯅꯤ
ꯎꯔꯤꯡ ꯈꯔ ꯊꯨꯡꯉꯛꯄꯖꯤꯕꯥꯎ ꯈꯣꯏꯗꯧ ꯁꯥꯎꯒꯠꯇꯅ ꯂꯩꯔꯤ ꯑꯗꯨꯒ
ꯎꯝ ꯃꯥꯢꯅꯨꯡꯗ ꯍꯛꯄꯖꯤꯗꯤ ꯄꯥꯝꯗꯦ ꯈꯨꯠ ꯈꯣꯡꯗ ꯍꯛꯄꯗꯤ ꯌꯥꯏ ꯑꯩꯗꯤ
ꯆꯝꯃꯣꯠꯅꯕ ꯌꯥꯝ ꯃꯥꯟꯕꯅꯦꯃꯤ
ꯑꯥ ꯃꯤ ꯑꯐꯥꯎꯕꯅ ꯍꯛꯑꯕꯨꯗꯤ ꯈꯔ ꯐꯩꯌꯦ
ꯑꯐꯥꯎꯕꯅ ꯍꯛꯄꯗꯨꯅ ꯑꯃꯨꯛ ꯃꯣꯏꯒꯤꯗꯨꯅ ꯑꯃꯨꯛ ꯃꯈꯜ ꯑꯝꯅꯤꯅꯦ
ꯃꯤꯗꯤ ꯄꯥꯏꯔꯝꯅꯤꯅ ꯍꯥꯏꯗꯤ ꯃꯤꯗꯤ ꯐꯥꯎꯔꯝꯅꯤꯅ ꯌꯨꯅꯤꯛ ꯑꯣꯏꯅꯕ ꯇꯧꯖꯔꯤꯝꯅꯦꯕ
ꯃꯁꯤꯗꯩꯖꯤꯗ ꯃꯥ ꯐꯥꯎꯔꯦ ꯃꯃꯥꯏꯗ ꯍꯛꯆꯟꯕ ꯌꯥꯔꯦ ꯎꯁꯥꯔꯥꯅꯤ ꯍꯥꯏꯔꯒ
ꯍꯜꯂꯛꯄꯤꯅ ꯍꯛꯄ ꯌꯥꯔꯦ
ꯑꯥꯎ ꯍꯜꯂꯛꯄꯤ
ꯅꯃꯥ ꯃꯃꯤꯠ ꯄꯥꯟ ꯍꯨꯠꯄ ꯍꯧꯔꯝꯃꯤꯗꯨꯗꯤ ꯐꯥꯎꯔꯛꯄꯩꯅꯤ
ꯌꯥꯏꯒ ꯌꯥꯏꯀꯣ ꯌꯥꯏꯀꯣ
ꯅꯩꯈꯥꯏ ꯕꯔꯅ ꯌꯣꯟꯕ ꯃꯤꯗꯣ ꯊꯒꯠꯂꯛꯏꯗꯣ ꯎꯗꯔꯣ ꯑꯩꯅ ꯕꯔꯅ ꯑꯝ ꯌꯣꯟꯖꯜꯂꯨ ꯇꯥ ꯉꯤꯢꯔꯤ ꯁꯤ ꯑꯉꯥꯡꯖꯤ ꯌꯥꯢ
ꯅ ꯍꯧꯖꯤꯛꯀꯥꯟꯁꯤ ꯁꯥꯊꯤꯕ ꯍꯥꯏꯇꯥꯔꯦ
ꯄꯤꯛꯇꯤ ꯄꯤꯛꯑꯦ ꯑꯗꯨꯒ ꯃꯉꯥꯜ ꯍꯥꯢꯗꯨꯕꯨ
ꯄꯤꯛꯑꯦ ꯕꯔꯅ ꯃꯨꯛꯇꯪ ꯋꯥꯡ ꯃꯥꯅ
ꯕꯔꯅꯥ ꯃꯨꯛꯇꯪ ꯋꯥꯥꯡ ꯃꯅꯥ ꯅꯨꯄꯤ ꯑꯅꯤꯁꯨ ꯊꯤꯅꯤꯡꯉꯤ ꯃꯥꯜꯂꯦ ꯆꯨꯝꯅ ꯗꯨꯝ ꯃꯌꯥꯝꯅ ꯅꯨꯡꯁꯤꯕꯤꯔꯤꯗꯨꯗ ꯖꯨꯟ ꯖꯨꯟꯅꯒ ꯀꯩꯅꯣ ꯂꯣꯏ ꯇꯧꯒ꯭ꯔꯝ ꯗ꯭ꯔꯦꯁꯤꯡ ꯇꯦꯕꯜꯒ ꯂꯣꯏ ꯂꯧꯈꯠꯅꯤ ꯈꯣꯠꯅꯤꯒ ꯍꯥꯏꯕ꯭ꯔꯣ
ꯍꯦ ꯑꯗꯨꯗꯤ ꯃꯌꯥꯝꯅ ꯍꯥꯏꯖꯤꯟꯕꯅꯤꯍꯦ ꯍꯣꯏꯔꯣꯡ ꯀꯃꯥꯏꯅ ꯂꯧꯈꯠꯇꯣꯔꯤꯒꯦ
ꯑꯗꯨꯗ ꯄꯤꯒ ꯈꯣꯠꯇ ꯑꯗꯨꯑꯣꯢꯔꯁꯨ ꯑꯁ ꯐꯖꯗꯦꯍꯦ ꯍꯧꯖꯤꯛꯀꯤ ꯅꯨꯄꯥ ꯅ ꯇꯧꯔꯤ ꯊꯕꯛꯁꯤ ꯑꯗꯨꯢ ꯃꯕꯥꯅꯤ ꯃꯌꯨꯝꯗꯒ ꯀꯩꯅꯣ ꯇꯧꯗ꯭ꯔꯖꯥꯠꯅꯣ ꯂꯩꯃꯤꯟꯅꯗ꯭ꯔꯥꯖꯥꯠꯂꯣ ꯈꯥꯏꯅꯒ꯭ꯔꯕꯣ
ꯈꯪꯗꯤꯌꯦ ꯃꯥꯥꯏ ꯅꯨꯄꯤꯗꯨ ꯂꯩꯕ ꯃꯥꯟꯗ꯭ꯔꯦꯅꯦ
ꯂꯩꯔꯝꯗꯧ ꯃꯥꯟꯗꯦꯕꯨ ꯑꯩꯁꯨ
ꯍꯥꯏꯗꯤ ꯍꯦꯛ ꯈꯪꯕꯒꯗꯤ ꯑꯗꯨꯝ ꯆꯠꯂꯝꯃꯅꯦꯕ
ꯆꯠꯇꯔꯗꯤ ꯀꯩꯅꯣꯅꯦꯍꯦ
ꯆꯠꯇꯗꯤ ꯃꯥ ꯂꯣꯏꯔꯣꯏꯗ꯭ꯔꯣ
ꯆꯠꯈꯤꯕ ꯇꯥꯕꯅꯤꯅꯦ
ꯎꯄꯥꯢ ꯂꯩꯇꯦ ꯎꯄꯥꯢ ꯂꯩꯇꯦ ꯑꯦ ꯀꯩꯗꯤ ꯎꯄꯥꯏ ꯂꯩ ꯃꯥ ꯑꯝꯕꯥꯎ ꯐꯪꯗꯕꯤ ꯂꯩꯇꯥꯥꯝꯅꯤ ꯑꯅꯤ ꯀꯣꯏꯁꯤꯜꯂꯦꯒꯥ ꯀꯔꯤꯅꯣ ꯈꯪꯗ꯭ꯔꯦꯗ ꯑꯁ
ꯄꯩꯁꯥ ꯈꯔ ꯄꯥꯏꯈꯠꯂꯒ ꯅꯩꯕꯗꯨ
ꯎꯝ ꯎꯝ
ꯍꯥꯟꯅꯩ ꯑꯗꯨꯃꯥꯢ ꯗꯨꯝ ꯂꯩꯔꯝꯃꯗꯤ ꯃꯥ ꯀꯩꯝ ꯇꯧꯔꯣꯏꯦ ꯄꯩꯁꯥ ꯈꯔ ꯄꯥꯏꯈꯠꯂꯛꯄꯗꯩ ꯅꯩꯈꯠꯂꯛꯄꯤꯅꯦꯃꯤ ꯇꯥꯕ꯭ꯔꯣ ꯍꯜꯂꯣ ꯇꯥꯗ꯭ꯔꯣ ꯑꯥꯢ ꯇꯥꯗ꯭ꯔꯣ ꯇꯥꯗ꯭ꯔꯣꯃꯤ
ꯇꯥꯏ ꯇꯥꯏ ꯇꯥꯢ
ꯀꯔꯤꯅꯣ ꯇꯧꯔꯤꯗꯨꯕꯣ ꯀꯔꯤꯅꯣꯃꯦ ꯇꯥꯕ꯭ꯔꯣ ꯇꯥꯕ꯭ꯔꯣ
ꯍꯜꯂꯣ
ꯇꯥꯏꯃꯤ ꯇꯔ ꯇꯥꯔꯕꯣ
ꯇꯥꯔꯦ ꯇꯥꯔꯦ
ꯀꯔꯤ ꯇꯧꯔꯤꯅꯣ
ꯏꯁ ꯇꯠꯂꯝꯗꯧ ꯈꯤꯇꯪ ꯉꯥꯏꯗ ꯅꯠꯇꯦ
ꯃꯤꯅꯤꯠ ꯁꯦꯀꯦꯟ ꯑꯃ ꯅꯤꯇ ꯆꯣꯟꯗꯔꯝꯃꯗꯤ ꯂꯣꯏꯔꯝꯅꯤ ꯑꯗꯨꯝ
ꯃꯤ ꯒ꯭ꯌꯥꯟ ꯇꯥꯗꯦꯅꯦ ꯂꯣꯏꯔꯝꯅꯤꯅꯦ ꯚꯛ ꯂꯥꯎ ꯍꯟꯒꯤꯗꯣꯔꯤꯅꯤ ꯍꯥ
ꯄꯣꯢꯟ ꯑꯝꯇꯪ ꯆꯦꯟꯅꯔꯝꯕꯗ ꯂꯣꯢꯗꯣꯔꯤꯝꯅꯤ
ꯂꯣꯏꯗꯣꯔꯀꯥꯟꯁꯤꯗ ꯃꯤꯅꯤꯠ ꯃꯔꯤ ꯐꯥꯗ꯭ꯔ ꯀꯥꯟꯁꯤꯗ
ꯑ ꯇꯝ ꯀꯔꯟ ꯇꯧꯔꯨꯅꯨ ꯇꯠꯈꯤꯅꯤꯀꯣ ꯌꯥꯝ ꯁꯥꯊꯤꯕ ꯀꯣꯜꯅꯤ ꯃꯁꯤ
ꯍꯨꯢꯁ
ꯍꯤꯠꯀꯤ ꯀꯣꯜ ꯍꯥꯢ ꯇꯥꯔꯦ
ꯅꯪ ꯌꯥꯎ ꯗ꯭ꯔꯁꯨ ꯑꯗꯨꯝ ꯌꯥꯏ ꯍꯥꯏꯁꯤꯅꯤ
ꯑꯩꯗꯦꯠꯇ ꯌꯥꯎꯔ ꯗꯇꯥ ꯌꯥꯎꯔꯨꯕꯗꯤ ꯐꯕ ꯗꯇꯥꯁꯨ ꯌꯥꯎꯗꯕꯅꯤ
ꯎꯝ ꯎ
ꯃꯤꯅꯤꯠ ꯑꯍꯨꯝꯇꯪ ꯉꯥꯏꯔꯦ ꯃꯤꯅꯤꯠ ꯑꯍꯨꯝꯇꯪ ꯉꯥꯏꯔꯦ
ꯑꯦꯂꯥꯔꯝ ꯊꯝꯃꯒ ꯇꯨꯝꯝꯗꯗꯤ ꯌꯥꯔꯣꯏꯁꯤꯗꯤ ꯄꯨꯡ ꯑꯃ ꯁ꯭ꯋꯥꯏꯗ ꯑꯦꯂꯥꯝ ꯊꯝꯗ꯭ꯔꯗꯤ ꯉꯥꯥꯇꯪ ꯇꯨꯝꯗ꯭ꯔꯗꯤ ꯁꯤꯗꯤ ꯋꯥꯗꯧ ꯃꯥꯜꯂꯤ
ꯅꯪꯗꯤ ꯍꯥꯀꯝꯒ ꯋꯥ ꯋꯥ ꯆꯜꯂꯦꯅꯦ ꯏꯕꯨꯡꯉꯣ
ꯑꯁ ꯗꯨꯗꯤ ꯅꯨꯃꯤꯠ ꯅꯤꯅꯤ ꯂꯦꯞꯄꯤꯔꯦ ꯑꯗꯨꯒ ꯆꯦꯟꯁꯤꯜꯂꯨꯕꯅꯦ ꯅꯨꯡꯊꯤꯟꯗ ꯑꯁ ꯎꯒꯦ ꯇꯧꯗꯅꯦ ꯉꯥꯁꯤꯗꯤ ꯃꯃꯤ ꯀꯩꯝꯇ ꯆꯔ ꯆꯥꯗ꯭ꯔꯦꯕ ꯇꯥꯏꯁꯨ ꯌꯦꯔꯨꯝ ꯒꯨꯝ ꯀꯔꯤꯝ ꯆꯥꯌꯗꯦ ꯆꯥꯔꯝꯕꯅꯦ ꯂꯦꯞꯄꯨ ꯆꯥꯛꯁꯨ ꯑꯥꯃꯨꯛ ꯀꯛꯑ ꯆꯥꯕꯅꯤ ꯑꯩꯗꯤ ꯑꯗꯩꯗꯤ ꯆꯦꯟꯖꯟꯅꯤ ꯗꯦꯁꯔꯟ ꯑꯩ ꯌꯦꯔꯨꯝ ꯀꯩ ꯀꯩ ꯌꯦꯔꯨꯝꯗꯤ ꯂꯩꯔꯨꯔꯦ ꯂꯐꯣꯏꯁꯨ ꯂꯩ ꯑꯗꯨꯝ ꯆꯥꯍꯧꯔꯦ ꯕꯦꯔꯥꯅꯤꯀꯣ ꯌꯥꯝ ꯋꯥꯏ ꯄꯨꯈꯆꯦꯞꯁꯦ ꯑꯣꯏ ꯅꯥꯔꯝꯕꯗꯒꯤ ꯑꯗꯨꯝ ꯆꯦꯜꯍꯟꯕꯅꯦꯃꯤ ꯌꯦꯠ ꯑꯃꯨꯛ ꯅꯥꯈꯠꯂꯛꯄꯤꯅꯥꯃꯤ
ꯋꯥꯏ ꯋꯥꯏ
ꯆꯥꯟ ꯉꯝꯃꯛꯇ꯭ꯔ ꯑꯗꯥꯏ ꯑꯗꯨꯝ ꯈꯣꯡꯅ ꯂꯥꯛꯑꯦ ꯇꯞ ꯇꯞꯅ ꯇ ꯍꯧꯗꯣꯔꯕ
ꯅꯨꯡꯇꯤꯒꯤ ꯅꯨꯡꯇꯤꯒꯤ ꯆꯦꯟꯁꯤꯜꯂꯨ
ꯎꯝ
ꯅꯨꯡꯇꯤꯒꯤ ꯆꯦꯟꯍꯟꯗꯗꯤ ꯌꯥꯔꯣꯏ
ꯇꯨꯝꯁꯨ ꯇꯨꯝꯗꯕꯩꯅꯦꯃꯤ ꯍꯛꯆꯥꯡ ꯌꯥꯝ ꯋꯥꯔꯤꯁꯤ ꯍꯤꯡꯁꯨ ꯕꯣꯟ ꯌꯦꯡꯂꯩ ꯑꯗꯨꯏꯅꯤꯅ
ꯑꯩꯈꯣꯏꯗꯧꯅ ꯂꯩꯕ꯭ꯔꯥꯁꯨ ꯂꯩꯇꯦ ꯇꯧꯔꯤꯉꯣ
ꯎꯝꯝ
ꯑꯩꯗꯧꯅ ꯅꯨꯡꯉꯥꯏꯅ ꯂꯩꯌꯨꯅꯦ
ꯅꯪ ꯌꯦ ꯂꯣꯏ ꯂꯣꯏꯕꯗꯣ ꯂꯣꯏꯁꯤꯟꯕ ꯀꯥꯟꯗ ꯊꯧꯕꯥꯜ ꯆꯠꯂꯨꯁꯤ ꯅꯇꯩ ꯃꯁꯨ ꯌꯦꯡꯉꯛꯀꯅꯦ ꯁꯤꯁ
ꯑꯩꯈꯣꯏꯅ ꯑꯩꯈꯣꯏꯅ ꯂꯩꯔꯤꯕ ꯃꯑꯣꯡꯁꯤ ꯁꯨꯃꯥꯏꯅ ꯂꯩꯌꯣ
ꯎ ꯎꯝꯃ ꯃꯣꯕꯥꯏꯜ ꯂꯤꯡꯖꯟꯒ ꯈꯔ ꯈꯔ ꯁꯥꯟꯅꯔꯝꯕꯅꯤꯅꯦ ꯁꯨꯡ ꯁꯥꯟ ꯁꯟꯅꯅꯤꯡꯒꯤꯗꯦ ꯕꯤꯠ ꯀ ꯌꯥꯎꯗꯦꯕꯣ ꯀꯛꯊꯠ ꯈꯤꯃꯤꯅ
ꯎꯝ ꯑꯩꯗꯤ ꯑꯃꯨꯛ ꯍꯞꯀꯠꯂꯛꯏꯌꯦ
ꯌꯥꯎꯗꯔ꯭ꯗꯤ ꯑꯩ ꯁꯅꯥꯅꯤꯡ ꯗꯦ
ꯑꯩꯈꯣꯏꯒꯤ ꯑꯩꯈꯣꯏꯗꯨꯝ ꯀꯟꯅ ꯁꯥꯟꯅꯈꯠꯂꯛꯏ ꯍꯧꯖꯤꯀꯟ
ꯠꯇꯦ ꯒꯦꯝꯒ
ꯑꯩꯀꯛ ꯑꯩꯀꯛꯀꯗꯣꯏꯃꯤꯍꯦ ꯑꯩꯅꯥ ꯁꯨꯝ
ꯀꯛꯁꯒꯣ ꯇꯣꯝꯕꯅ ꯃꯣꯏ ꯃꯤꯒꯤ ꯏꯁꯇꯥꯔ ꯏꯟꯕꯤꯕꯒꯤ ꯌꯥꯎꯔꯅꯗꯤ ꯀꯩꯅꯣꯇꯧꯔ ꯏꯁꯇꯥꯔ ꯀꯥꯏ ꯀ ꯏꯟꯕꯩꯗꯣ ꯑꯗꯨꯒꯤ ꯃꯣꯏ ꯀꯩꯅꯣ ꯂꯧ ꯃꯥꯜꯂꯦ ꯊꯕꯛ ꯑꯗꯨ ꯇꯧꯔ ꯑꯩꯉꯣꯟꯗ ꯑꯩꯅ ꯍꯪꯕꯅꯦ ꯌꯥꯔꯗꯤ ꯑꯃ ꯏꯟꯒꯦ ꯌꯥꯔꯗꯤꯅ ꯃꯣꯏ ꯑꯅꯤ ꯑꯍꯨꯝ ꯂꯥꯛꯑꯦ ꯃꯣꯏ ꯃꯃꯥꯟꯅꯕꯈꯩ ꯂꯣꯏ ꯄꯥꯏꯅꯈ꯭ꯔꯦ ꯃꯊꯪ ꯂꯥꯛꯑꯗꯤ ꯍꯥꯏꯔꯛꯀꯦ ꯍꯥꯏꯕꯅꯤ ꯃꯣꯏꯗꯨ ꯌꯥꯏꯑꯌꯦ ꯃꯣꯏꯗꯨ ꯁꯨꯃꯥꯏꯅ ꯇꯧ ꯏꯐꯤꯛꯇꯩꯅ ꯂꯤꯁ ꯏꯟꯕꯗ ꯏꯁꯇꯥꯔ ꯑꯃꯃꯝꯒꯤ ꯂꯨꯄꯥ ꯇꯔꯥꯉꯥ ꯇꯔꯥꯉꯥ ꯄꯥꯔ ꯏꯁꯇꯥ ꯈꯜꯂꯣꯗꯅ ꯑꯗꯨꯗꯤ ꯑꯗꯩ ꯃꯤꯠ ꯂꯤꯖꯦꯜꯗꯩ ꯃꯤꯊꯤꯛꯄꯣꯛꯀꯤꯅ ꯂꯨꯄꯥ ꯀꯨꯟꯃꯉꯥ ꯀꯨꯟꯃꯉꯥ ꯀꯨꯜꯂ ꯀꯩꯅꯣꯝ ꯑꯣꯏꯒꯤꯕꯅꯤ ꯏꯁꯇꯥꯔ ꯏꯟꯕꯩ ꯁꯇꯥꯔ ꯑꯃꯃꯝꯒꯤꯅꯤꯀꯣ ꯑꯗꯨꯗꯤ ꯆꯥꯎꯋꯦꯕ ꯃꯌꯥꯡꯒꯤ ꯃꯌꯥꯡꯒꯤꯅꯤ ꯍꯥꯏ ꯃꯌꯥꯡꯒꯤ ꯏꯟꯕꯤꯕꯅꯤ ꯍꯥꯏꯕ ꯑꯗꯨꯗꯤ ꯌꯥꯏꯑꯦꯕ ꯐꯪꯅꯦꯕ ꯑꯗꯨꯝ ꯏꯟꯕ ꯌꯥꯏ ꯃꯗꯨ
ꯁꯨꯔꯦ ꯁꯨꯔꯦ ꯉꯁꯤꯒꯤꯗꯤ ꯒꯨꯠ ꯅꯥꯏꯠ ꯒꯨꯠ ꯅꯥꯏꯠ ꯇꯨꯝꯊꯣꯛ ꯇꯨꯝꯊꯣꯛ ꯑꯣ ꯑꯗꯣ ꯄꯣꯊꯥꯔꯣ ꯄꯣꯊꯥꯔꯣ ꯍꯌꯦꯡ ꯇꯧꯔꯁꯤꯀꯣ
ꯌꯥꯝ ꯅꯨꯡꯉꯥꯏꯖꯔꯦ ꯊꯝꯖꯅꯕ ꯇꯧꯖꯔꯒꯦ ꯀꯣ
ꯊꯝꯃꯣ ꯊꯝꯃꯣ ꯑꯣ ꯊꯝꯃꯣ ꯊꯝꯃꯣ
ꯀꯛꯎ ꯌꯥꯗ꯭ꯔꯦꯅꯦ